ꯍꯜꯂꯣ
ꯑꯧ ꯅꯨꯡꯉꯥꯏꯔꯤꯕꯣ
ꯍꯩꯁ ꯑꯩ ꯅꯨꯡꯉꯥꯏꯔꯤꯕꯣ ꯍꯥꯏꯕ꯭ꯔꯥ ꯀꯩꯅꯣ ꯌꯥꯝ
ꯍꯧꯒꯠꯇ꯭ꯔꯤꯕꯣ
ꯍꯧꯒꯠꯂꯦ ꯉꯁꯥꯏꯅ ꯍꯧꯒꯠꯂꯦ
ꯎꯝ ꯎꯝ
ꯅꯪꯗꯤ ꯎꯝ ꯎꯝ
ꯌꯦꯡꯗꯦ
ꯕꯣꯜ ꯌꯦꯡꯅꯕ ꯍꯥꯏꯅ ꯕꯣꯜ ꯌꯦꯡꯅꯕ ꯍꯥꯏꯅ ꯉꯟꯇꯥ ꯍꯧꯒꯠꯄꯅꯤꯅꯦ
ꯑꯣ ꯌꯦꯡꯗꯦ ꯍꯧꯖꯤꯛ ꯍꯧꯒꯠꯂꯒ ꯆꯥꯛ ꯊꯣꯡꯉꯒ ꯂꯩꯕꯅꯦ
ꯁ ꯌꯥꯝ ꯊꯦꯡꯉꯦꯅ ꯑꯗꯨꯗꯤ
ꯎꯝ ꯊꯦꯡꯉꯦ
ꯑꯩꯅ ꯅꯍꯥꯟꯗꯒꯤ ꯉꯟꯇꯥ ꯍꯧꯒꯠꯂꯨꯀꯣ ꯑꯗꯨꯝ ꯍꯥꯏꯕꯗ ꯅꯪ ꯑꯩꯒꯤ ꯋꯥ ꯏꯟꯗꯦ ꯅꯨꯡꯁꯤꯔꯦ ꯅꯪꯁꯦ ꯎꯝ ꯑꯁꯤꯁꯦ ꯀꯣ
ꯎꯝ
ꯁꯤꯁꯦ ꯂꯩ ꯑꯃ ꯆꯠꯀꯅꯤ
ꯑꯣ ꯑꯣ
ꯀꯩ ꯂꯝꯕꯤꯅꯣ ꯈꯪꯕ꯭ꯔꯥ
ꯈꯪꯗꯦ
ꯈꯪꯗ꯭ꯔꯗꯤ ꯍꯪꯕ ꯌꯥꯗ꯭꯭ꯔꯣ
ꯀꯥꯏ ꯆꯠꯇꯣꯏꯅꯣ ꯀ ꯍꯪꯗꯦꯕ ꯈꯪꯁꯨ ꯈꯪꯗ꯭ꯔꯒ ꯇꯨꯃꯤꯟꯅ ꯂꯩ ꯎꯝ ꯅꯪꯕꯨ ꯅꯪꯕꯨ ꯅꯨꯡꯁꯤꯔꯤꯕ ꯑꯅꯤꯔꯛ ꯁꯨꯔꯦ ꯍꯧꯖꯤꯛꯅ
ꯀꯔꯤ ꯍꯥꯏꯕ
ꯆꯥꯛ ꯌꯦꯟꯁꯥꯡ ꯆꯥꯡ ꯅꯥꯏꯅ ꯊꯣꯡꯗꯕ ꯑꯗꯨꯒ ꯂꯝꯕꯤ ꯆꯠꯅꯤ ꯍꯥꯏꯔ ꯀꯩ ꯂꯝꯕꯤꯅꯣ ꯍꯪꯗꯕ ꯁꯤ ꯑꯅꯤꯒꯤ ꯅꯪꯕꯨ ꯅꯨꯡꯁꯤꯗꯕꯗꯣ ꯑꯅꯤꯔꯛ ꯁꯨꯔꯦ ꯍꯥꯏꯕ
ꯑꯁ ꯚꯣꯏꯔꯦ ꯂꯧꯔ
ꯑ ꯇꯧꯅꯨꯀꯣ ꯅꯪ
ꯍ
ꯀꯩꯅꯣ ꯑꯩꯕꯨ ꯉꯥꯡꯉꯒ ꯑꯗꯨꯝ ꯅꯣꯛꯏꯗꯨꯕꯨ
ꯍꯔꯥꯎ ꯍꯔꯥꯎꯕꯒꯤ ꯑꯣꯏꯔꯝꯅꯤ
ꯑꯩ ꯍꯣꯏꯅꯩ ꯅꯨꯄꯤ ꯂꯩꯁꯥꯕꯤꯁꯤꯡꯗꯤ ꯅꯣꯛꯑꯗꯤ ꯍꯔꯥꯎꯋꯦ ꯍꯥꯏꯅꯦ
ꯅꯣꯏꯗꯤ ꯀꯅꯥꯅ ꯆꯥꯛ ꯊꯣꯡꯕꯤꯗꯣꯏꯅꯣ
ꯑꯩꯈꯣꯏꯒꯤꯗꯤ ꯅꯪꯅ ꯊꯣꯡꯒꯗꯕꯗꯣ ꯂꯥꯛꯇꯕꯅꯤꯅ ꯏꯇꯩꯃꯥꯏꯅ ꯊꯣꯡꯉꯦ
ꯑꯣ ꯑꯣ ꯑꯣ
ꯀꯥꯏꯅꯣ ꯑ ꯑꯥ ꯍꯥꯏꯕꯗꯣ
ꯐꯩꯅꯦ ꯑꯗꯨꯗꯤ
ꯁꯨꯃꯥꯏꯅ ꯍꯥꯏꯕ ꯌꯥꯗ꯭ꯔꯣ
ꯕꯣ ꯌꯥꯝꯡꯕ꯭ꯔꯥ
ꯀꯔꯤ ꯌꯦꯡꯗꯦ ꯌꯦꯡꯒꯦ ꯇꯧꯕꯅꯦ ꯑꯗꯣ ꯍꯧꯒꯠꯄ ꯉꯝꯗꯕ
ꯅꯁꯥꯏꯗꯣ
ꯎꯝ
ꯑꯔꯖꯦꯟꯇꯤꯅꯥ ꯁꯅꯕꯗꯣ
ꯎꯝ
ꯉꯝꯕꯒꯤ ꯉꯝꯃꯦ ꯍꯥꯏꯅ ꯂꯥꯎꯕ ꯇꯧꯕꯅꯦꯕꯀꯣ
ꯑꯣ
ꯉꯝꯃꯦ ꯍꯥꯏꯅ ꯁꯨꯃꯥꯏꯅ ꯃꯈꯣꯟ ꯊꯣꯛꯇꯕ
ꯒꯣꯜ ꯀꯌꯥ ꯆꯪꯕ꯭ꯔꯣ ꯑꯔꯖꯦꯟꯇꯤꯅꯥꯗꯣ
ꯑꯍꯨꯝ
ꯀꯩꯅꯣꯗꯤ ꯑꯃꯗꯗꯤ
ꯑꯃꯗ ꯑꯅꯤ
ꯑꯣ
ꯌꯥꯝ ꯌꯦꯡꯕ ꯅꯨꯡꯉꯥꯏꯌꯦ ꯑꯗꯨꯕꯨ ꯂꯣꯏꯕ ꯀꯥꯟꯗꯗꯤ ꯐꯥꯒꯤ ꯌꯥꯝ ꯇꯥꯕꯅꯤ ꯁꯥꯎꯅꯤꯡꯕꯅꯤꯅꯦ ꯇꯤꯚꯤꯗ ꯆꯪꯉꯒ ꯑꯩ ꯑꯣꯏꯅ ꯀꯥꯎꯔꯨꯁꯤꯔ ꯇꯧꯕꯅꯤꯅꯦ
ꯅꯪ ꯅꯪ ꯑꯔꯖꯦꯟꯇꯤꯅꯥꯔꯣ
ꯑꯦ ꯑꯩ ꯑꯥꯔꯖꯦꯟꯇꯤꯅꯥ ꯅꯠꯇꯦꯍꯦ ꯑꯩꯗꯤ ꯁꯞꯄꯣꯔꯠꯕꯨꯨꯗꯤ ꯑꯥꯔꯖꯦꯟꯇꯤꯅꯥ ꯇꯧꯋꯦ
ꯑꯗꯨꯅꯦ ꯍꯪꯕꯗꯣ
ꯑꯣ ꯅꯪ ꯀꯅꯥꯕꯨ ꯁꯞꯄꯣꯔꯠ ꯇꯧꯕ꯭ꯔꯥ ꯍꯪꯗꯕꯤ ꯅꯪꯗꯤ ꯅꯪ ꯑꯥꯔꯖꯦꯟꯇꯤꯅꯥꯔꯣ ꯍꯥꯏꯕꯒꯤ
ꯑꯗꯨ ꯑꯣꯏꯔꯁꯨ ꯈꯪꯕ ꯌꯥꯏꯅ
ꯈꯪꯉꯦꯗ ꯅꯪꯕꯨ ꯅꯨꯡꯁꯤꯕꯤꯂꯛꯅꯕꯅꯤ
ꯎꯝ ꯑꯗꯨꯒ
ꯑꯥꯎ
ꯑꯩ ꯀꯩꯅꯣꯃ ꯍꯥꯏꯒꯦ ꯅꯪ ꯊꯥꯖꯒꯦꯔꯥ
ꯍꯥꯏꯌꯣ
ꯑ ꯅꯪꯕꯨ ꯃꯤꯁ ꯌꯥꯝ ꯇꯧꯋꯦ
ꯑ
ꯍꯥꯏꯕꯅꯦ ꯑꯩꯒꯤ ꯏꯃꯥꯟꯅꯕꯅꯀꯣ ꯂꯩꯁꯥꯕꯤ ꯑꯃꯗ ꯁꯨꯃꯥꯏꯅ
ꯎ
ꯎ ꯅꯪꯒꯤ ꯃꯑꯣꯣꯟꯗ ꯀꯩꯅꯣ ꯏꯁꯤꯡ ꯁꯅꯥꯔꯒ ꯂꯩꯕ꯭ꯔꯣ ꯑꯉꯥꯡꯗꯧꯅ
ꯑꯂꯨ ꯑꯂꯨ ꯆꯥꯝꯕ
ꯑꯣ ꯏꯁ ꯅꯣꯏ ꯃꯅꯥꯛꯇ ꯌꯦꯟ ꯈꯣꯡꯉꯤꯗꯣ ꯌꯥꯝ ꯇꯨꯀꯨꯠ ꯆꯍꯤ ꯍꯥꯠꯇꯣꯛꯑꯁꯤ꯫
ꯏꯁꯁ ꯅꯨꯡꯁꯤꯌꯦ ꯑꯩꯗꯤ ꯑꯁꯤꯒꯨꯝꯕ ꯌꯦꯟ ꯈꯨꯝꯕꯁꯦ
ꯏꯐꯅꯤ ꯀꯣꯜ ꯇꯧꯔꯛꯏꯕꯗꯨ ꯃꯥꯅ ꯈꯣꯡꯅ ꯗꯤꯁꯇꯥꯔꯕ ꯇꯧꯕꯗꯨꯣ ꯅꯨꯡꯁꯤ ꯍꯥꯏ
ꯇꯨ ꯑꯃꯨꯛꯀꯥ ꯈꯣꯡ ꯑꯥ ꯏꯈꯠ ꯈꯠꯂꯗꯅꯀꯣ ꯍꯣꯏ꯫
ꯂꯥꯛꯑꯣ ꯍꯣꯔꯦꯟ ꯂꯥꯛꯑꯣ ꯊꯣꯡꯔꯝꯒꯦ꯫
ꯑꯁꯦꯡꯕ
ꯎꯝ
ꯑꯩ ꯆꯦꯡ ꯄꯥꯏꯔꯒ ꯂꯥꯛꯑꯒꯦꯀꯣ
ꯍꯣꯏ
ꯅꯪꯅ ꯌꯦꯟꯁꯥꯡ ꯄꯨꯊꯣꯛꯄ ꯑꯩꯅ ꯆꯦꯡ ꯄꯨꯊꯣꯛꯄ
ꯏꯁ ꯅꯪꯒꯤ ꯃꯑꯅꯛ ꯇꯁꯨ ꯃꯆꯥ ꯑꯣꯏꯔꯝꯅꯤꯅꯦ ꯅꯪꯒꯤꯗꯨꯗꯤ
ꯍꯣꯏ ꯂꯩꯁꯥꯕꯤ ꯐꯥꯗ꯭ꯔꯤ ꯃꯣꯏꯗꯤ
ꯍꯣ
ꯅꯣꯛꯅꯤꯡꯕ ꯃꯇꯝ ꯑꯣꯏꯔꯤ ꯃꯣꯏꯗꯤ꯫
ꯑꯦ ꯅꯪꯒꯨꯝꯕꯅꯤꯅꯦꯀꯣ
ꯍꯣꯏ ꯅꯪꯒꯨꯝꯅ ꯌꯦꯟ ꯃ ꯊꯤ ꯎ ꯐꯥꯎꯅꯣꯛꯄꯗꯣ
ꯍꯥ
ꯀꯔꯤꯔ
ꯑꯩꯕꯨ ꯑꯩꯕꯨꯣꯟ ꯀꯥꯟꯒꯅꯕꯀꯣ ꯑꯩ ꯑꯩꯒꯤ ꯂꯣꯛꯇꯣ
ꯑꯣ
ꯈꯅꯥꯎꯗ ꯅꯥꯕꯒꯤ ꯑꯗꯨ ꯃꯈꯣꯟꯗꯣ ꯍꯦꯛ ꯍꯦꯛ ꯍꯣꯡꯕꯅꯦꯕꯀꯣ
ꯑꯣ ꯅꯪ ꯍꯧꯖꯤꯛ ꯍꯧꯖꯤꯛ ꯀꯨꯏ ꯇꯧꯕ꯭ꯔꯥ
ꯈꯥꯏꯔꯣꯏ
ꯍꯥꯏꯕꯤꯌ
ꯎꯝ ꯑꯩ ꯈꯨꯖꯤꯟ ꯈꯣꯈꯤꯒꯦ
ꯑꯁꯅꯩ ꯈꯨꯖꯤꯟ ꯀꯩꯅꯣ ꯇꯧꯔ ꯂꯩꯌꯦ ꯁꯦꯡꯉꯒ ꯂꯩꯔꯦ꯫ ꯆꯥ ꯅꯪꯉꯣꯟꯗ ꯌꯦꯟꯗꯨꯅ ꯈꯣꯡꯂꯛꯑꯒ ꯑꯩꯉꯣꯟꯗꯒꯤ ꯂꯩꯕꯁꯨ ꯈꯣꯡꯉꯤꯅꯦ꯫ ꯏꯕꯥꯅꯤ ꯊꯨꯡꯅꯗ꯭ꯔꯁꯨ ꯌꯦꯟꯗꯤ ꯊꯨꯡꯅꯁꯅꯨꯀꯣ
ꯍꯣꯏ ꯑꯣꯏꯔꯁꯅꯨ ꯑꯣꯏꯔꯁꯅꯨ
ꯐꯩ ꯅꯪꯒꯤ ꯌꯦꯟꯗꯨꯣ ꯑꯃꯣꯝꯕ ꯑꯣꯏꯔꯝ ꯑꯃꯣꯝ ꯑꯣꯏꯔꯝꯗꯤ ꯑꯩꯒꯤ ꯌꯦꯟ ꯂꯥꯛꯕꯁꯤꯅ ꯅꯨꯄꯤ ꯆꯦꯟꯕ ꯇꯥꯏꯞꯇ ꯅꯣꯏ ꯌꯦꯟꯗ ꯁꯤꯗ ꯊꯤꯜꯂꯛꯑꯕ ꯑꯗꯨꯒ ꯑꯩꯅ ꯑꯅꯤ ꯆꯥꯗꯣꯏꯕ
ꯆꯥꯕ ꯌꯥꯔꯣꯏꯍꯦ ꯃꯆꯥ ꯄꯣꯛꯍꯜꯂꯣ
ꯀꯒꯤꯅꯨ
ꯃꯆꯥꯥꯛ ꯄꯣꯛꯍꯜꯂꯒ
ꯏꯁ ꯅꯪ ꯅꯪ ꯅꯪꯗꯧꯅ ꯑꯗꯨꯃꯥꯏꯅ ꯈꯜꯂꯦ ꯂꯩꯗꯤ ꯄꯤꯔꯤꯊꯤꯕꯤꯗ ꯌꯦꯟꯁꯥ ꯑꯝꯇ ꯆꯥꯕ ꯐꯪꯉꯔꯣꯏ꯫
ꯎꯝ꯫ ꯃꯆꯥ ꯄꯣꯛꯑꯒ ꯌꯥꯝꯔꯛꯄ ꯀꯥꯟꯗ ꯆꯋꯣ꯫
ꯑꯗꯨꯗꯤ ꯅꯨꯄꯥꯁꯨ ꯍꯣꯏ ꯂꯩꯁꯥꯕꯤ ꯂꯧꯔꯒ꯫ ꯃꯆꯥ ꯌꯥꯝ ꯄꯣꯛꯂꯒꯀꯣ꯫ ꯂꯩꯔꯗꯤ ꯃꯤ ꯂꯣꯏ ꯁꯤꯔꯅꯤꯅꯦ꯫ ꯀꯩꯅꯣ ꯅꯪꯒꯤ ꯕꯦꯛꯒ꯭ꯔꯥꯎꯟ ꯃꯈꯣꯟꯗꯣ ꯀꯩꯅꯣ ꯌꯥꯝ ꯇꯧꯋꯦ꯫
ꯑꯣ꯫
ꯍꯣꯏ ꯇꯣ꯫ ꯍꯣꯏ ꯕꯦꯛꯒ꯭ꯔꯥꯎꯟ ꯃꯈꯣꯟꯗꯣ ꯑꯩ ꯅꯪꯕꯨ ꯅꯨꯡꯁꯤ ꯑꯩ ꯅꯪꯕꯨ ꯅꯨꯡꯁꯤ ꯁꯨꯃꯥꯏꯅ ꯍꯥꯏꯌꯦ꯫
ꯑꯁ꯫ ꯌꯥꯝ ꯍꯥꯏꯩꯌꯦ ꯀꯣ꯫
ꯅꯪ ꯊꯥꯖꯕ꯭ꯔꯗꯤ ꯈꯪꯗꯦ ꯑꯗꯨ ꯑꯩꯒꯤ ꯅꯥꯀꯣꯟꯗꯤ ꯁꯨꯃꯥꯏꯅ ꯇꯥꯕ꯫
ꯑꯩ ꯅꯠꯇꯦ ꯕꯨꯠꯅꯦ ꯕꯨꯠ꯫
ꯏꯁ ꯂꯥꯏ ꯃꯁꯝ ꯁꯥꯡꯕ꯭ꯔꯥ ꯌꯦꯡꯉꯣ ꯑꯗꯨ ꯂꯥꯏꯗꯣ꯫
ꯍꯣꯏ ꯌꯥꯝ ꯁꯥꯡꯉꯦ꯫ ꯂꯤꯞꯏꯁꯇꯤꯛ ꯂꯤꯞꯏꯁꯇꯤꯛ ꯇꯩꯗꯦ꯫
ꯑꯁꯦꯡꯕ꯫
ꯎꯝ꯫
ꯅꯪꯁꯦ ꯍꯧꯖꯤꯛꯁꯤ꯫ ꯀꯩꯅꯣꯅꯦꯀꯣ ꯐꯨꯔꯤꯠ ꯑꯃꯨꯕ ꯂꯤꯠꯄ꯭ꯔꯥ꯫
ꯍꯥ ꯍ ꯍ ꯂꯤꯠꯇꯦ ꯅꯪꯗꯤ ꯍꯥ ꯍ ꯍꯥ꯫
ꯑꯥꯏ ꯑꯩꯗꯤ ꯐꯨꯔꯤꯠ ꯂꯤꯠ ꯐꯨꯔꯤꯠ ꯂꯤꯠꯇꯤꯌꯦ ꯁꯥꯃꯟꯕꯒꯤ꯫
ꯑꯣ꯫ ꯑꯥ꯫ ꯑꯩꯗꯤ ꯕ꯭ꯂꯨ ꯕ꯭ꯂꯨ ꯀꯂꯔ ꯍꯥꯞꯄꯦ꯫
ꯑꯩꯁ ꯑꯩꯗꯤ ꯍꯣꯏ꯫ ꯀꯂꯔꯁꯦ ꯕ꯭ꯂꯨ ꯂꯣꯏꯅ ꯄꯥꯝꯃꯦ ꯐꯤꯂꯝꯗꯁꯨ ꯄꯥꯝꯃꯦ꯫ ꯁꯨꯃꯥꯏꯅ ꯍꯥꯏꯕꯅꯤꯅꯦ ꯑꯩꯒꯤ ꯃꯔꯨꯞ ꯑꯃ꯫ ꯅꯪꯏꯁꯤ ꯅꯪꯁꯤ ꯃꯤꯕꯨ꯫ ꯈꯪ ꯑꯥ ꯐꯖꯅ ꯃꯥ ꯃꯥꯒꯤ ꯋꯥꯈꯜ ꯈꯪꯗ꯭ꯔꯤꯉꯩꯗ ꯅꯪꯁꯦ ꯄꯪꯊꯥ ꯊꯥꯖꯒꯟꯕ ꯃꯥꯜꯂꯤꯗ꯫
ꯑꯗꯨꯒꯤꯅꯤ ꯅꯪ ꯊꯝꯃꯣꯏ ꯑꯗꯨꯝ ꯀꯥꯏꯔꯤꯗꯣ꯫ ꯆꯨꯝꯕ꯭ꯔꯥ꯫
ꯆꯨꯝꯃꯦ ꯆꯨꯝꯗꯦ ꯂꯥꯜꯂꯦ꯫
ꯑꯦꯁ꯫ ꯅꯉꯣꯟꯗ ꯄꯥꯜꯂꯤꯗꯣ ꯑꯩ ꯈꯪꯉꯦꯀꯣ ꯇꯧꯒꯅꯨ ꯇꯧꯒꯅꯨ꯫
ꯀꯥꯏ ꯆꯠꯀꯦꯔꯣ ꯉꯁꯤꯗꯤ꯫
ꯌꯨꯝꯗ ꯂꯩꯒꯅꯤ ꯌꯨꯝꯗ ꯊꯕꯛ ꯃꯌꯥꯝ ꯂꯩ꯫
ꯑꯁ ꯑꯗꯨ ꯑꯩ ꯂꯝꯕꯤ ꯑꯃ ꯆꯠꯀꯗꯕꯗꯣ ꯑꯣꯏꯗꯧ ꯃꯥꯟꯗ꯭ꯔꯦꯕꯣ꯫
ꯍꯥ ꯍꯥ꯫
ꯅꯪꯒꯤ ꯊꯃꯣꯏꯒꯤ ꯂꯝꯕꯤꯗ ꯆꯠꯀꯦ ꯇꯧꯕꯅꯦꯕ꯫
ꯑꯥꯏ꯫
ꯑꯗꯨ ꯅꯪ ꯌꯨꯝꯗ ꯂꯩꯔꯗꯤ ꯌꯥꯔꯣꯏꯅꯦ꯫
ꯂꯥꯛꯄꯤꯔꯣ ꯂꯥꯛꯄꯤꯔꯣ ꯋꯦꯜꯀꯝ ꯇꯧꯖꯔꯒꯦ꯫
ꯎꯝ ꯈꯣꯡ ꯍꯦꯛ ꯊꯤꯜꯂꯀꯥꯟꯗ꯫ ꯊꯣꯡ ꯍꯥꯡꯗꯣꯛꯄ ꯍꯦꯛ ꯑꯩ ꯁꯛꯎꯔꯒ ꯋꯥꯟꯊꯛꯅꯤꯀꯣ ꯅꯪ꯫
ꯍꯥꯂꯣꯁꯨꯃ ꯍꯥꯏꯔꯒ
ꯎꯝ
ꯑꯩꯒꯤ ꯈꯣꯟꯗꯣ ꯑꯃꯨꯛ ꯅꯣꯛꯑꯗꯤꯀꯣ ꯍꯦꯛꯇ ꯍꯣꯡꯕꯅꯤꯅꯦ
ꯀꯩꯒꯤꯅꯣ ꯑꯗꯨꯃꯥꯏꯅ ꯇꯧꯕ꯭ꯔꯣ ꯃꯍꯧꯁꯥꯔꯣ ꯂꯣꯛ ꯈꯨꯕꯒꯤꯔꯣ
ꯅꯠꯇꯦꯍꯦ ꯈꯅꯥꯎꯅ ꯂꯣꯛ ꯈꯨꯗꯦꯕ ꯈꯅꯥꯎꯗ ꯅꯥꯕꯀꯣ ꯅꯍꯥꯟ ꯏꯁꯤꯡ ꯏꯁꯤꯡꯗꯣ ꯊꯕꯛ ꯁꯨꯔꯒ ꯅꯨꯡꯁꯥ ꯃꯔꯛꯇ ꯌꯥꯝ ꯊꯛꯄꯤꯕ
ꯑꯣ ꯑꯣ
ꯑꯗꯨꯒꯤ ꯑꯩ ꯀꯩꯅꯣꯃ ꯍꯥꯏꯕꯤꯌꯨꯔꯥ
ꯑꯥꯎ
ꯉꯁꯤꯁꯦ ꯊꯥꯡꯖꯥꯅꯤ
ꯍꯥꯥ ꯅꯠꯇꯦꯍꯦ ꯁꯦꯇꯔꯗꯦꯅꯦ
ꯍꯣꯏ ꯅꯪꯁꯨ ꯀꯩꯅꯣ ꯊꯥꯡꯖꯥꯒ ꯆꯞ ꯃꯥꯟꯅꯩꯗꯨꯗꯤ ꯀꯩ ꯑꯥꯂꯨ ꯊꯣꯡꯗꯣꯏꯔꯥ
ꯎꯝ ꯑꯂꯨꯒ ꯌꯦꯟꯗꯦꯝ
ꯎꯝ ꯑꯗꯨ ꯑꯣꯏꯔꯗꯤ ꯀꯩꯅꯣ ꯇꯧꯋꯣ ꯍꯋꯥꯏ ꯆꯝꯐꯨꯠ ꯑꯃꯒ ꯗꯥꯜ ꯀꯥꯡꯍꯧ ꯇꯧꯑꯣ
ꯑꯦꯁ ꯅꯪ ꯅꯪꯒꯤ ꯇꯧꯕꯤꯒꯦ
ꯍꯨꯝ ꯑꯩꯗꯤ ꯆꯥꯗꯦ ꯑꯗꯨꯒꯨꯝꯕ ꯑꯩ ꯆꯥꯕꯗꯤ ꯎꯝ ꯑꯍꯥꯎꯕ ꯉꯥꯛꯇꯅꯦ
ꯍꯥꯎꯕꯅꯦ ꯗꯥꯎꯗꯣ
ꯑꯗꯨ ꯆꯥꯔꯗꯤꯀꯣ ꯆꯥꯛ ꯆꯪꯗꯦꯕ ꯍꯥꯎꯔꯁꯨ
ꯍꯝ ꯍꯝ
ꯑꯥꯎ
ꯑꯗꯨꯗꯣ ꯑꯩꯒꯤ ꯋꯥꯈꯜ ꯈꯟꯒꯅꯨꯕ ꯊꯕꯛ ꯁꯨꯀꯥꯟꯅ ꯐꯖꯅ ꯊꯣ ꯍꯧꯕꯒ ꯑꯩꯒꯤ ꯋꯥꯈꯜ ꯑꯗꯨꯝ ꯈꯜ ꯂꯩꯌꯦꯅꯦ ꯁꯨꯃꯥꯏꯅ ꯍꯥꯏꯕꯅꯤꯅꯦ ꯏꯃꯥꯟꯅꯕꯅ